ꯍꯜꯂꯣ
ꯇꯥꯏꯌꯦ
ꯆꯥꯛ ꯆꯥꯔꯕꯣ꯫
ꯆꯥꯛ ꯆꯥꯗ꯭ꯔꯤꯗ ꯆꯥꯛ ꯊꯣꯡꯒꯦꯅ ꯇꯧꯔꯒ ꯈꯨꯠ꯫ ꯑꯠꯇꯦꯃꯅ ꯃꯩ ꯃꯨꯠꯊꯣꯛꯈ꯭ꯔꯦꯅ ꯇꯧꯕ ꯂꯩꯔꯦ ꯃꯩ ꯂꯥꯛꯄ ꯉꯥꯏꯔꯤ
ꯑꯣꯝ ꯀꯦꯟꯟꯁꯥꯡ ꯇꯣꯡꯗꯦꯕ
ꯌꯦꯟꯁꯥꯡꯁꯦ ꯈꯪꯗꯦꯗ ꯉꯔꯥꯡ ꯅꯨꯡꯗꯥꯡꯗ ꯑꯩꯅ ꯉꯥꯀꯨꯞ ꯂꯩꯔꯛꯄꯅꯦ ꯑꯁꯤ ꯀꯩ ꯊꯣꯡꯅꯅꯣ ꯈꯪꯗꯦ ꯆꯝꯐꯨꯠꯀꯨꯝꯕ ꯑꯃ ꯆꯥꯅꯤꯡꯉꯤ
ꯎꯝ ꯑꯌꯨꯛ ꯀꯩꯀꯩ ꯆꯥꯔꯕ
ꯑꯩ ꯀꯦꯖꯤ ꯕꯤꯁꯀꯤꯠ ꯑ ꯑꯣꯏꯅ ꯆꯥꯔꯦ ꯌꯦꯔꯨꯝꯁꯨ ꯑꯝꯇ ꯂꯩꯔꯝꯗ꯭ꯔꯦ ꯉꯁꯤꯗꯤ
ꯝ ꯕꯤꯁꯀꯨꯠ ꯆꯥꯖꯗꯅꯦ
ꯆꯥꯗꯕꯅꯤ ꯑꯗ ꯎꯄꯥꯏ ꯂꯩꯇ꯭ꯔꯕ ꯂꯩꯇꯕꯅꯤꯅ ꯁꯨꯃꯥꯏꯅ ꯆꯥꯁꯤꯜꯂꯒꯦꯅ
ꯆꯝꯐꯨꯔꯤꯠ ꯀꯨꯝꯕꯗꯤ ꯐ ꯄꯨꯠꯂꯣꯏ ꯌꯥꯗ꯭ꯔꯣ ꯑꯗꯨꯃꯥꯏ ꯂꯩꯇꯕꯤꯔꯣ
ꯆꯝꯐꯨꯠ ꯀꯩꯅꯣ ꯂꯩꯌꯦ ꯎꯝ ꯇꯣꯔꯕꯣꯠ ꯃꯆꯦ ꯑꯃꯗꯤ ꯂꯩꯌꯦ꯫ ꯑꯗ ꯍꯦꯟ ꯈꯪꯗꯦ ꯆꯥꯛ ꯊꯣꯡꯕꯒꯤ ꯊꯣꯡꯕꯗꯨꯗ ꯑꯩꯅ ꯐꯨꯜꯂꯗ꯭ꯔꯥ ꯍꯧꯖꯤꯛꯇꯤ ꯇꯟꯗ ꯃꯩ ꯂꯥꯛ ꯍꯧꯖꯤꯛ ꯄꯨꯃꯝ ꯃꯝꯃꯒ ꯇꯧꯐꯝ ꯈꯪꯗꯦ
ꯅꯣꯡ ꯇꯥꯕ꯭ꯔꯣ
ꯅꯣꯡꯁꯦ ꯃꯅꯤꯛ ꯃꯔꯤꯛ ꯃꯔꯤꯛ ꯇꯥꯔꯝꯃꯤ ꯑꯗꯨꯒ ꯗꯨꯝ ꯇꯣꯈ꯭ꯔꯦ ꯄꯨꯔꯥ ꯂꯅ ꯇꯥꯗꯦ
ꯑꯩꯈꯣꯏꯗꯤ ꯉꯥ ꯑꯍꯤꯡꯒꯩ ꯇꯥꯔꯛꯄꯁꯤꯐꯥꯎ ꯇꯥꯔꯤ ꯍꯧꯖꯤꯛꯁꯨ ꯑꯗꯨꯝ ꯇꯥꯔꯤ ꯍꯧꯖꯤꯛꯁꯨ
ꯎꯝ ꯅꯣꯏ ꯆꯠꯅꯣꯏꯩ ꯉꯔꯥꯡꯗꯤ ꯇꯥꯏꯔꯥ
ꯑ ꯍꯤꯡꯗꯩ ꯇꯥꯕꯅꯦ ꯄꯨꯡ ꯑꯅꯤ ꯀꯛꯊꯣꯛꯂꯦ ꯅꯣꯡ ꯇꯥꯕꯩꯗ ꯄꯨꯡ ꯕꯥꯔꯣ ꯃꯈꯥꯏ ꯑꯗꯨꯃꯥꯏꯅ ꯇꯥꯔꯝꯃꯅꯤ ꯅꯣꯡ ꯈꯤꯇꯪ ꯍꯦꯛ ꯍꯩꯗꯔꯛꯄꯅꯦ ꯑꯩꯗꯤ ꯃꯊꯛꯇ ꯇꯨꯝꯕꯅꯤꯅꯥ ꯅꯣꯡ ꯃꯈꯣꯟꯗꯣ ꯌꯥꯝ ꯀꯟꯅ ꯍꯧꯅ ꯇꯥꯏꯗꯅꯀꯣ ꯑꯗꯨꯗꯨꯒꯤ
ꯎꯝ ꯁꯤꯗꯁꯨ ꯅꯣꯡꯁꯦ ꯉꯔꯥꯡ ꯅꯨꯡꯗꯥꯡ ꯅꯨꯡꯗꯥꯡ ꯋꯥꯏꯔꯝ ꯉꯥꯏꯍꯥꯛ ꯇꯥꯏ ꯑꯗꯨꯒ ꯅꯨꯡꯗꯥꯡꯗꯤ ꯇꯥꯗꯦꯗ ꯍꯧꯖꯤꯛ ꯃꯔꯤꯛ ꯃꯔꯤꯛ ꯈꯒ ꯋꯥꯔꯤ ꯋꯥ ꯈꯔ ꯈꯤꯛꯑꯗꯅꯤ ꯐꯥꯈ꯭ꯔꯦ ꯑꯗꯨ ꯊꯕꯛ ꯁꯨꯅꯔꯤꯕ ꯑꯩꯈꯣꯏꯒꯤ ꯅꯣꯡ ꯆꯨꯗꯕꯅꯤꯅ
ꯍꯈꯣꯏ ꯅꯣꯡ ꯍꯧꯖꯤꯛꯁꯨ ꯃꯃꯤ ꯑꯗꯨꯝ ꯇꯥꯗꯣꯔꯤꯒꯦ ꯍꯥꯏꯗꯤ ꯅꯣꯡꯖꯨ ꯊꯥꯒꯤ ꯃꯥꯒꯤ ꯀꯩꯅꯣꯗꯣꯗꯤ ꯑꯌꯪ ꯑꯁꯥꯒꯤ ꯃꯑꯣꯡꯗ ꯑꯗꯨꯝ ꯇꯧꯔ ꯂꯩꯔꯦꯕꯀꯣ
ꯎꯝ ꯍꯧꯖꯤꯛ ꯑꯩꯈꯣꯏꯒꯤꯁꯦ ꯅꯨꯡꯁꯥ ꯀꯟꯅꯒꯨꯝꯕꯁꯨ ꯊꯣꯛꯑꯝꯃꯕꯅꯦ ꯍꯧꯖꯤꯛꯐꯥꯎꯛ ꯃꯝꯁꯤꯟꯈ꯭ꯔꯦ ꯅꯨꯡꯁꯥ ꯀꯟꯅ ꯊꯣꯛꯑꯀꯥꯟꯗꯅ ꯑꯃꯨꯛ ꯏꯃꯨꯡꯁꯦ ꯈꯔ ꯑꯃꯨꯛ ꯉꯥꯟꯕ ꯑꯗꯨꯝ ꯇꯧꯋꯦꯕ ꯑꯩꯈꯣꯏꯗꯤ ꯄꯨꯔꯥ ꯃꯩ ꯂꯥꯛꯇꯗꯤ ꯌꯥꯗꯦ ꯑꯩꯈꯣꯏꯗꯤ ꯄꯨꯃꯝ ꯑꯃꯃ ꯄꯨꯔꯥ ꯁꯨꯔꯨꯡꯅꯦꯕ ꯍꯧꯖꯤꯛ ꯀꯔꯤꯝ ꯎꯕꯗꯦ ꯈꯔꯗꯤ ꯀꯔꯤ ꯄꯣꯠ ꯊꯝꯃꯤꯅꯣ ꯀꯔꯤꯝ ꯎꯕ ꯅꯠꯇꯦ ꯏꯃꯨꯡꯁꯦꯝꯃꯦ
ꯑꯗꯨꯅ ꯐꯠꯇ꯭ꯔꯣ ꯏꯪꯉ ꯂꯩꯅꯕ
ꯏꯪꯕꯗꯤ ꯏꯪꯉꯤ ꯑꯗꯨꯁꯨ ꯃꯝꯕꯁꯤꯗꯤ ꯑꯁ ꯅꯨꯡꯉꯥꯏꯇꯦꯍꯦ ꯃꯝꯍꯜꯂꯁꯨ ꯅꯨꯡꯉꯥꯏꯇꯦꯕ
ꯎ ꯑꯩꯈꯣꯏꯁꯨ ꯉꯁꯥꯏꯗꯤ ꯉꯁꯤꯗꯤ ꯅꯣꯡꯁꯨ ꯇꯥꯕꯒꯤ ꯏꯁꯤꯡꯗ ꯃꯌꯥꯝ ꯂꯩꯕꯀꯣ ꯑꯗꯒꯤ ꯉꯁꯥꯏ ꯇꯤꯁꯨ ꯇꯥꯔꯝꯕ ꯇꯤ ꯏꯁꯤꯡꯁꯨ ꯐꯖꯅ ꯂꯩꯕ ꯑꯗꯣ ꯏꯁꯤꯡꯗꯣ ꯂꯩꯕꯒꯤ ꯑꯩꯁꯦ ꯐꯤꯁꯨ ꯁꯨꯒꯦ ꯇꯧꯕ ꯑꯗꯨꯒ ꯑꯃꯨꯛ ꯅꯨꯡꯁꯥꯗꯁꯥꯗꯅ ꯐꯤꯔꯤꯁꯤꯦ ꯑꯣꯏꯔꯁ ꯑꯃꯨꯛ ꯇꯟꯕ ꯑꯗꯨ ꯑꯣꯏꯇꯥꯥꯔꯒꯁꯨ ꯑꯩꯈꯣꯏꯒꯤ ꯑꯗꯨꯝ ꯀꯪꯍꯟꯅꯕ ꯈꯣꯠꯅꯕ ꯃꯦꯆꯤꯟ ꯂꯩꯕꯅꯦ ꯀꯪꯍꯜꯂꯒ ꯑꯗꯨꯝ ꯐꯧꯕꯗꯤ ꯌꯥꯗꯤ ꯌꯥꯗꯣꯏꯕ ꯑꯗꯨ ꯅꯨꯡꯇꯤꯒꯤ ꯐꯤꯔꯣꯜ ꯁꯦꯠꯄꯁꯦ ꯑꯗꯨꯝ ꯍꯥꯏꯗꯤ ꯋꯥꯛꯀꯤꯡ ꯀꯩꯀꯩ ꯆꯠꯄꯅꯤꯅꯀꯣ ꯐꯤꯔꯣꯜ ꯃꯌꯥꯝ ꯃꯣꯠꯁꯤꯟꯂ ꯂꯩꯔꯦꯅꯀꯣ ꯑꯗꯨꯗꯨꯒꯤ ꯗꯣꯁꯤꯔ ꯇꯧꯔꯝꯕꯅꯦ
ꯁꯨꯗꯣꯛꯑꯁꯨ ꯌꯥꯏꯑ ꯀꯩꯅꯣꯗꯣ ꯑꯩꯈꯣꯏꯒꯤ ꯐꯤ ꯁꯨꯕꯒꯤ ꯃꯅꯝ ꯅꯨꯡꯁꯤꯅꯕꯗꯣ ꯑꯗꯨꯒꯤꯗꯣ ꯑꯗꯨꯝ ꯍꯥꯞꯄꯣ ꯑꯗꯨꯗꯨꯒ ꯑꯗꯨ ꯍꯥꯞꯇꯥꯔꯗꯤ ꯎꯝ ꯀꯩꯅꯣ ꯅ ꯑꯩꯈꯣꯏꯒꯤ ꯅꯨꯡꯁꯥ ꯊꯣꯛꯇꯕꯒꯤ ꯑꯃ ꯑꯩꯈꯣꯏꯒꯤ ꯐꯤ ꯎꯝ ꯐꯧꯕ ꯀꯥꯟꯗ ꯃꯅꯝ ꯑꯃ ꯆꯦꯜꯂꯤꯗꯅꯀꯣ ꯔꯨꯝꯗ ꯐꯧꯕꯒꯤ ꯑꯗꯨꯏ ꯃꯅꯝꯗꯣ ꯆꯦꯟꯗꯕꯅꯦꯕ ꯑꯗꯨ ꯍꯤꯗꯥꯛꯇ ꯊꯥꯛꯑꯣ ꯐꯤꯁꯨꯕ ꯂꯣꯏꯔꯛꯄꯗ ꯑꯗꯨ ꯑꯗꯨꯃꯥꯏꯅ ꯁꯨꯋꯣ ꯅꯪ ꯁꯨꯒꯦꯁꯨ
ꯍꯣꯏ ꯑꯗꯨꯝ ꯍꯣꯔꯦꯟ ꯁꯨꯒꯦ ꯇꯧꯕꯅꯦ ꯑꯣ ꯍꯧꯖꯤꯛ ꯅꯨꯡꯁꯥꯗꯣ ꯅꯨꯡꯆꯥꯛ ꯃꯃꯤ ꯑꯃꯐꯛ ꯎꯗꯕ ꯍꯥꯏꯇꯥꯔꯦ ꯑꯗꯨꯗꯤ ꯅꯣꯡꯁꯨ ꯇꯥꯕꯅꯤꯅ ꯁꯒꯣꯝ ꯂꯥꯛꯄꯐꯝꯗꯣ ꯈꯪꯉꯣꯏꯗꯕ ꯁꯨꯣꯏꯕꯨꯗꯤ ꯑꯗꯨꯝ ꯃꯦꯆꯤꯟꯗ ꯀꯩꯗ ꯁꯨꯈꯤ ꯌꯥꯔꯅꯦꯕ ꯊꯥꯗꯣꯛꯄ ꯀꯥꯟꯗ ꯐꯔꯛ ꯌꯥꯝ ꯇꯥꯒꯗꯕꯗꯣ ꯑꯗꯨꯒꯤ ꯇꯧꯕꯅꯤꯅ
ꯍꯣꯏ ꯍꯣꯏ ꯎꯝ ꯃꯥꯅꯦ ꯅꯣꯡ ꯆꯨ ꯆꯨꯕꯁꯦ ꯐꯤ ꯁꯨꯕ ꯈꯣꯠꯄꯗꯗꯤ ꯌꯥꯝ ꯅꯨꯡꯉꯥꯏꯇꯕꯅꯤꯗ ꯍꯥꯏꯕꯩ ꯋꯥꯅꯦ ꯐꯝ ꯂꯥꯛꯐꯝ ꯑꯃ ꯀꯔꯤ ꯀꯔꯥꯁꯤ ꯏꯃꯨꯡꯗ ꯌꯥꯝ ꯆꯥꯎꯗꯅ ꯃꯊꯛꯀ ꯂꯩꯗꯅ ꯑꯗꯨꯃꯥꯏ ꯇꯧꯔꯒ ꯐꯧꯒꯤꯕ ꯑꫭꯏꯗꯤ ꯐꯕ ꯑꯗꯨ ꯅꯠꯇꯕꯅꯤꯅ ꯐꯔꯛ ꯌꯥꯝ ꯇꯥꯏ
ꯎꯝ ꯑꯗꯨꯒꯤꯗꯤ ꯂꯩꯗ
ꯎꯧꯕ ꯉꯝꯗꯦꯕ
ꯑꯗꯨꯒꯤ ꯂꯩꯗ ꯑꯩꯒꯤ ꯁꯨꯝ ꯍꯥꯏꯗꯤ ꯐꯤ ꯌꯥꯟꯅꯕꯗꯨꯁꯨ ꯃꯌꯥꯝ ꯂꯩꯌꯦꯕꯀꯣ ꯑꯗꯒꯤ ꯊꯧꯔꯤ ꯇꯤꯡꯗꯅ ꯊꯧꯔꯤ ꯑꯍꯨꯝ ꯃꯔꯤ ꯇꯤꯡꯕꯅꯤꯅ ꯐꯤ ꯕꯥꯇꯤꯟ ꯑꯅꯤ ꯐꯤ ꯇꯞ ꯑꯅꯤ ꯑꯍꯨꯝ ꯁꯨꯔ ꯁꯨꯝ ꯐꯧꯕꯝ ꯂꯩꯌꯦꯕ ꯑꯩꯈꯣꯏꯒꯤ ꯑꯗꯨꯏꯕꯨꯗꯤ ꯍꯥꯏ ꯇꯥꯔꯒꯗꯤ ꯑꯩꯈꯣꯏ ꯃꯊꯛ ꯂꯩꯕꯅ ꯅꯨꯡꯉꯥꯏꯌꯦꯕ
ꯍꯣꯏꯅꯦ ꯅꯪꯒꯤꯕꯨꯗꯤ ꯐꯩꯅꯦ ꯈꯔ ꯑꯩꯈꯣꯏꯒꯤꯗꯤ ꯑꯃꯠꯇ ꯂꯩꯇꯕꯤꯅꯦ ꯃꯤ ꯑꯩꯈꯣꯏꯒꯤꯗꯤ ꯐꯤ ꯐꯧꯖꯤꯒ ꯃꯌꯥꯝꯒꯤ ꯑꯣꯏꯅ ꯄꯨꯂꯞ ꯐꯧꯔꯛꯄꯅꯤꯅꯀꯣ ꯁꯨꯃꯥꯡꯗꯨꯗ ꯊꯧꯔꯤ ꯃꯇꯦꯝ ꯑꯃꯇꯅꯤ ꯇꯤꯡꯉꯤꯁꯦ ꯍꯥꯟꯅꯗꯤ ꯊꯧꯔꯤꯗꯣ ꯑꯅꯤ ꯑꯍꯨꯝ ꯇꯤꯡꯉꯝꯕꯗꯩꯩ ꯍꯧꯖꯤꯛꯇꯤ ꯑꯃꯈꯛꯇꯅꯦꯕ ꯇꯤꯡꯉꯤꯁꯦ ꯊꯝꯕꯝ ꯂꯩꯔꯛꯇꯕꯒꯤ ꯌꯣꯠ ꯀꯩꯀꯥ ꯃꯌꯥꯝ ꯌꯨꯝ ꯁꯥꯕꯩ ꯊꯝꯖꯟꯕ ꯈꯣꯠꯆꯟꯕ ꯇꯧꯕꯁꯤꯅꯅꯦ ꯑꯗꯒꯤ ꯅꯨꯡꯃꯨꯛ ꯄꯩꯁꯜꯂꯦ ꯃꯥꯡꯒꯣꯜꯁꯤꯗ ꯁꯨꯃꯥꯡ ꯀꯩꯅꯣ ꯀꯩ ꯍꯥꯏꯅ ꯆꯨꯔꯤ ꯇꯥꯕꯝ ꯍꯥꯏꯒꯗ꯭ꯔꯥ ꯁꯤꯗꯩꯩꯁꯤꯗ ꯅꯨꯡꯁꯤ ꯂꯝꯕꯤ ꯁꯦꯝꯗ꯭ꯇꯧꯕꯅꯤ ꯂꯝꯕꯤ ꯁꯦꯝꯗ꯭ꯔꯧꯕꯅꯤ ꯅꯍꯥꯟ ꯍꯣꯕꯦ ꯍꯣꯕꯦ ꯅꯨꯡꯗꯥꯡꯒ ꯇꯧꯔꯒ ꯍꯣꯟꯖꯜꯂꯦ ꯁꯣꯔꯣꯛꯇꯒꯤ ꯑꯗꯨꯒ ꯂꯝꯕꯤ ꯁꯦꯝꯕꯅ ꯍꯧꯖꯤꯛ ꯄꯥꯎ ꯁꯦꯝ ꯂꯥꯛꯇꯦ ꯊꯕꯛꯇꯣ ꯁꯣꯝꯗꯗꯤ ꯀꯌꯥꯝ ꯋꯥꯠꯍꯜꯂꯒꯦ ꯌꯦꯡꯉꯨꯅꯦ ꯄꯣꯠ ꯍꯧꯕꯒꯤ ꯋꯥꯔꯤ ꯀꯥꯟꯗꯨꯗ ꯑꯃꯨꯛ ꯑꯁꯤꯃꯨꯛ ꯍꯧꯍꯜꯂꯦ ꯍꯣꯜꯍꯜꯂꯦ ꯑꯗꯨꯗꯤ ꯑꯋꯥꯕꯗ ꯑꯋꯥꯕ ꯄꯤꯔꯦ ꯑꯗꯨꯒ ꯊꯕꯛꯇꯣ ꯁꯨꯔꯛꯇꯧꯔꯁꯨ ꯁꯨꯔꯛꯇꯦꯕ ꯃꯣꯏꯒꯤ ꯀꯩꯅꯣꯒꯤ ꯂꯝꯕꯤꯒꯤ ꯁꯨꯕꯁꯤꯁꯨ
ꯍꯣꯏꯅꯦ ꯑꯗꯨꯅꯤ ꯍꯣꯏ ꯑꯗꯨꯝ ꯐꯤꯕꯨꯗꯤ ꯁꯨꯕ ꯌꯥꯏ ꯑꯗꯨ ꯇꯥꯔꯁꯨ ꯅꯣꯏ ꯃꯃꯥꯌꯥꯏ ꯍꯣꯏ ꯃꯣꯏꯒꯤ ꯃꯣꯏ ꯐꯧꯗꯕ ꯃꯣꯏ ꯏꯃꯨꯡꯒꯤꯅꯦꯕ ꯐꯤ ꯃꯌꯥꯝ ꯁꯨꯏꯗꯣ ꯃꯣꯏ ꯐꯧꯗꯕ ꯑꯣꯏꯇꯥꯔꯗꯤ ꯀꯣꯏꯗꯝ ꯍꯪꯗꯤ ꯍꯥꯡꯉꯝꯕꯅꯤ
ꯑꯥ ꯃꯣꯏꯒꯤ ꯍꯥꯡꯉꯦ ꯃꯣꯏꯒꯤ ꯁꯣꯔꯛꯇ꯭ꯔꯕꯅꯤꯅ ꯃꯣꯏꯗꯤ ꯃꯊꯛꯇ ꯂꯣꯏ ꯍꯧꯈ꯭ꯔꯕꯅꯤꯅ ꯃꯣꯏꯗ ꯅꯣꯡꯃꯒꯤ ꯂꯦꯞꯄ ꯌꯥꯄꯣꯟꯇꯦꯗ ꯈꯨꯌꯥꯝ ꯃꯌꯥꯝ ꯌꯥꯝꯃꯦ ꯃꯣꯏꯒꯤ ꯁꯨꯔꯤꯁꯤꯗꯤ
ꯃꯤ ꯌꯥꯝꯕꯒꯤꯅꯤꯅ ꯃꯣꯏ ꯃꯆꯥꯅꯨꯄꯥ ꯑꯍꯨꯝꯗꯨꯒꯤ ꯁꯨꯔꯛꯑꯅꯤ ꯑꯗꯒꯤ ꯃꯁꯨ ꯅꯨꯄꯤ ꯃꯁꯨ ꯅꯨꯄꯥ ꯂꯩꯔꯤ ꯑꯗꯒꯤ ꯃꯧꯒꯤ ꯂꯩꯔꯤ ꯑꯗꯨꯒꯤꯗꯨꯅꯤꯗ
ꯑꯗꯨꯁꯨ ꯑꯗꯨ ꯑꯣꯏꯔꯒ ꯃꯣꯏꯗꯤ ꯅꯨꯡꯇꯤꯒꯤ ꯂꯦꯞꯄ ꯌꯥꯗꯦꯕ ꯅꯣꯡꯕꯨꯡ ꯁꯨꯡꯂꯦꯞ ꯂꯦꯞꯇꯕꯤꯅꯦ ꯃꯣꯏ ꯁꯨꯔꯤꯁꯤꯗ ꯃꯣꯏꯒꯤꯗꯤ ꯃꯦꯆꯤꯟꯒꯟꯅ ꯀꯞꯄꯝꯒꯅ ꯍꯥꯏꯔꯕꯅꯤ ꯑꯩꯈꯣꯏꯅ ꯁꯨꯕ ꯍꯟꯃꯟꯗꯅ
ꯎꯝ
ꯀꯩ ꯃꯊꯦꯜ ꯆꯥꯔꯕ ꯗꯨꯒ
ꯑꯁꯤꯒꯤꯗꯤ ꯀꯩꯅꯣ ꯇꯧꯔꯦ ꯍꯥꯏꯕꯗꯤ ꯉꯁꯥꯏ ꯑꯩꯅ ꯑ ꯏꯁꯤꯡ ꯂꯥꯛꯄꯒꯤ ꯇꯨꯂꯨ ꯀꯩ ꯆꯤꯡꯕꯗꯣ ꯑꯗꯨꯀꯥꯟꯗ ꯑꯩꯈꯣꯏ ꯀꯩꯅꯣ ꯇꯧꯕ ꯌꯥꯗꯦꯕ ꯆꯥꯛꯇꯣ ꯆꯥꯛꯀ ꯇꯣꯂꯨ ꯀꯞꯂꯞ ꯄꯥꯔ ꯆꯤꯡꯕꯗꯣ ꯌꯥꯗꯦꯕ ꯍꯥꯏꯕꯗꯤ ꯃꯩꯗꯨ ꯄꯨꯕ ꯉꯝꯗꯕꯒꯤ ꯑꯗꯨꯝ ꯀꯩꯅꯣ ꯇꯧꯕꯗꯣ ꯍꯥꯏꯗꯤ ꯍꯟꯕꯩ ꯇꯥꯏꯞ ꯇꯧꯕꯗꯣ ꯃꯩ ꯍꯟꯈꯤꯅꯦ ꯄꯈꯥꯠ ꯇꯥꯅꯥ ꯆꯥ ꯍꯅ ꯊꯣꯡꯗꯣꯛꯑꯦ ꯑꯗꯨꯗꯨꯒ ꯆꯤꯡꯊꯣꯛꯑꯒ ꯌꯦꯟꯖꯥꯡꯕꯨꯗꯤ ꯑꯗꯨꯝ ꯈꯥꯃꯦꯟ ꯁꯤꯟꯕ ꯊꯣꯡꯉꯦ
ꯐꯔꯦ ꯐꯔꯦ ꯀꯥꯡ ꯁꯣꯏꯅ ꯊꯥꯎ ꯉꯧꯗꯕ
ꯍꯣꯏ ꯀꯥꯡꯁꯣꯏ ꯊꯣꯡꯉꯦ ꯑꯗꯩ ꯀꯥꯡꯉꯧ ꯑꯃ ꯉꯧꯔꯦ ꯀꯥꯡꯉꯧ ꯍꯥꯏꯦ ꯕꯦꯂꯦꯟꯗ꯭ꯔ ꯌꯥꯎꯔꯦ ꯃꯦꯝ ꯃꯀꯨꯅꯦ ꯍꯋꯥꯏ ꯃꯪꯒꯟ ꯑꯄꯣꯛꯄꯅꯦ ꯑꯂꯨꯅꯦ ꯍꯣꯏ ꯑꯁꯥꯡꯕꯤꯅꯦ ꯃꯌꯥꯝ ꯃꯌꯥꯝ ꯇꯧꯔ ꯉꯧꯔꯦ ꯑꯗꯒꯤꯗꯤ ꯑꯩꯈꯣꯏ ꯃꯆꯥꯒꯤ ꯃꯥꯏꯔꯦꯟ ꯊꯣꯡꯕ ꯊꯤꯜꯂꯛꯑꯦ ꯑꯗꯒꯤ ꯑꯩꯈꯣꯏ ꯃꯃꯥꯡꯒꯤ ꯃꯧ ꯍꯣꯏꯒꯤ ꯀꯩꯅꯣ ꯇꯧꯕ ꯍꯥꯏꯗꯤ ꯁꯤꯡꯁꯨ ꯀꯩ ꯊꯤꯜꯂꯛꯑꯦ ꯏꯟꯖꯥꯡꯗꯤ ꯌꯥꯝꯃꯤꯗ
ꯑꯩꯈꯣꯏꯅ ꯏꯟꯖꯥꯡꯗꯤ ꯑꯗꯨꯝ ꯑꯃꯃꯝ ꯑꯃꯃꯝ ꯄꯤꯅꯔꯛꯄꯗ ꯑꯗꯨꯝ ꯌꯥꯝꯕꯅꯦ ꯆꯥꯛꯈꯨꯝꯒꯤ ꯃꯥꯏꯔꯦꯟ ꯊꯣꯡꯕꯗꯨꯝ ꯆꯥꯅꯤꯡꯉꯦ ꯀꯩꯅꯣꯗꯣ ꯊꯥꯛꯄ꯭ꯔꯥ ꯃꯌꯥꯡꯇꯣꯟꯗꯣ ꯊꯥꯛꯄ꯭ꯔꯥ
ꯎꯝ ꯑꯩꯈꯣꯏ ꯃꯝꯆꯥ ꯊꯥꯛꯇꯦ ꯑꯩꯈꯣꯏ ꯉꯔꯥꯡ ꯊꯣꯡꯉꯒ ꯆꯥꯏ ꯍꯥꯎꯋꯦ ꯃꯥꯏꯔꯦꯟꯗꯣ ꯑꯩꯈꯣꯏ ꯑꯩꯈꯣꯏ ꯊꯣꯡꯗꯕꯅꯤꯅ ꯊꯥꯛꯇ꯭ꯔꯦ ꯑꯗꯒꯤꯗꯤ ꯑꯗꯨꯝ ꯑꯩꯈꯣꯏꯒꯤ ꯃꯣꯏꯔꯥꯡ ꯈꯥꯅꯝꯅ ꯆꯤꯡꯗ ꯍꯧꯕꯗꯣ ꯑꯗꯨ ꯗꯨꯃ ꯉꯥꯜꯂꯒ ꯃꯦꯠꯂ ꯆꯥꯏ ꯈꯥꯔꯤ ꯈꯥꯔꯤ ꯇꯧꯔꯒ ꯌꯥꯝ ꯍꯥꯎꯕꯗꯨ ꯑꯣꯏ
ꯄꯥꯛꯅꯝꯗꯨꯝ ꯀꯟꯅ ꯆꯥꯅꯤꯡꯈꯠꯂꯦ ꯁꯧꯒꯔ꯭ꯤ ꯊꯣꯡꯕ ꯑꯃ ꯇꯧꯔꯒ
ꯃꯣꯏꯔꯥꯡ ꯈꯔꯝ ꯆꯥꯔꯕ ꯆꯥꯗ꯭ꯔꯤꯕꯣ
ꯃꯣꯏꯔꯥꯡ ꯈꯅꯝ ꯍꯥꯏꯁꯦ ꯑꯩ ꯈꯪꯗ꯭ꯔꯤꯗ ꯃꯁꯛꯄꯨ ꯎꯗ꯭ꯔꯦꯗ
ꯍꯕ ꯍꯥꯎꯕ ꯍꯥꯏꯗꯤ ꯐꯕꯅꯦꯕ ꯑꯗꯨꯝ ꯀꯩꯀꯩꯗꯣ ꯌꯥꯝ ꯊꯥꯒꯠꯄꯅꯦ ꯑꯗꯨ ꯆꯥꯎ ꯈꯣꯠꯂꯨ ꯇꯧꯔꯒ ꯀꯣ ꯐꯩꯦ ꯈꯥꯏꯔꯤ ꯈꯥꯏꯔꯤ ꯇꯧꯔꯒ ꯌꯥꯝ ꯍꯥꯎꯕꯗꯣ
ꯑꯩꯈꯣꯏ ꯃꯆꯥꯥꯄꯗꯤ ꯎꯔ ꯑꯣ ꯃꯩ ꯂꯥꯛꯑꯦ ꯃꯁꯛꯄꯨꯗꯤ ꯎꯔꯝꯕꯁꯨ ꯌꯥꯏꯕꯀꯣ ꯑꯗꯨꯒ ꯑꯩ ꯆꯥꯗꯤ ꯆꯥꯗ꯭ꯔꯤꯌꯦ ꯑꯗꯨꯒꯤ ꯄꯣꯠꯇꯨꯝꯗꯤ
ꯃꯥꯏ ꯂꯥꯛꯑꯦ ꯍꯤꯟꯗꯧ ꯃꯥꯕꯨꯡ
ꯑꯗꯨꯅꯦ ꯃꯩ ꯂꯥꯛꯏꯀꯥꯟꯗ ꯆꯥꯛ ꯊꯣꯡꯗꯣ ꯍꯧꯖꯤꯛꯇꯤ ꯄꯨꯡ ꯄꯨꯡ ꯇꯔꯥ ꯃꯈꯉꯥꯏ ꯇꯥꯔꯦ ꯍꯧꯖꯤꯛꯐꯥꯎ ꯆꯥꯛ ꯊꯣꯡꯗꯩ ꯀꯔꯝ ꯀꯥꯟ ꯆꯥꯔꯥ ꯀꯔꯝ ꯀꯥꯟꯗ ꯊꯕꯛꯧꯔꯁꯨꯅꯨꯡꯥꯏꯦ ꯇꯧꯗ꯭ꯔꯁꯨꯃꯥꯏꯅ ꯆꯥꯛ ꯊꯣꯡꯍꯥꯟꯗ ꯆꯥꯛ ꯆꯥꯊꯣꯛꯑꯗꯤ ꯐꯩꯗꯅ ꯑꯩꯈꯣꯏꯗꯤ ꯃꯩ ꯂꯥꯛꯇꯦ ꯍꯥꯏꯇꯥꯔꯦ ꯑꯗꯨ ꯍꯨꯡꯒ꯭ꯌꯥꯁꯇꯨ ꯄꯨꯛ ꯊꯪꯒꯠꯂꯦ ꯍꯥꯏꯕ
ꯎꯝ ꯑꯩꯈꯣꯏ ꯏꯇꯩꯃꯅ ꯊꯣꯡꯒ꯭ꯔꯅꯤ ꯃꯩ ꯂꯥꯛꯑꯝꯅꯦ ꯃꯥꯅ ꯇꯧꯒ꯭ꯔꯅꯦꯕ
ꯎꯝ
ꯃꯥꯖꯨ ꯊꯕꯛ ꯁꯨꯕꯒꯩꯒꯤ ꯉꯥꯀꯨꯞ ꯌꯥꯝꯗꯦꯗ ꯎꯝ ꯏꯃꯥꯟꯅꯕꯒꯤ ꯉꯥ ꯂꯩꯕ ꯃꯥꯒꯤ ꯌꯨꯝ ꯆꯪꯕꯗ ꯉꯥ ꯑꯇ ꯂꯩꯔ ꯄꯨꯁꯟꯈꯤꯒꯦ ꯍꯥꯏꯕꯗ ꯑꯗ ꯑꯩ ꯈꯪꯅꯕ ꯂꯩꯌꯦꯅ ꯁꯨꯃꯥꯏꯅ ꯇꯧꯔꯒ ꯑꯩ ꯈꯪꯅꯕ ꯏꯃꯥꯗ ꯏꯃꯅꯥꯗꯣ ꯄꯨꯁꯜꯂꯒ ꯉꯥꯗꯣ ꯀꯤꯂꯣ ꯑꯅꯤ ꯃꯈꯥꯏꯃꯨꯛ ꯇꯥꯔꯦ ꯃꯥꯒꯤꯗꯣ ꯆꯄꯤꯁꯥꯕꯤꯄꯤ ꯑꯗꯒꯤ ꯑꯩꯒꯤ ꯃꯥ ꯌꯦꯡꯕꯗꯒꯤ ꯃꯥꯅ ꯎꯝ ꯎꯝ ꯉꯥ ꯃꯆꯥ ꯑꯅꯤ ꯑꯃꯖꯨ ꯍꯥꯞꯄꯦ ꯉꯥ ꯃꯆꯥ ꯑꯅꯤ ꯑꯃ ꯍꯥꯏꯕꯗꯤ ꯑꯩꯈꯣꯏꯒꯤ ꯎꯝ ꯀꯥꯞ ꯀꯥꯞꯃꯨꯛ ꯁꯥꯡꯕ ꯍꯥꯏꯇꯥꯔꯦ
ꯔꯧ ꯃꯣꯖꯥꯗꯨꯔꯣ
ꯑꯧ ꯔꯧ ꯃꯆꯥꯗꯣ ꯑꯗꯨꯒꯨꯝꯕ ꯑꯅꯤ ꯑꯃ ꯍꯥꯞꯄꯤꯔꯛꯑꯦ ꯔꯧ ꯑꯃꯒ ꯄꯨꯛꯂꯥꯎꯕꯤ ꯑꯃꯒ ꯑꯗꯒꯤ ꯑꯩꯅ ꯑꯩꯒꯤ ꯉꯥꯀꯨꯞ ꯁꯩꯅ ꯑꯣꯏꯅ ꯑꯋꯥ ꯑ ꯑꯃꯇꯪ ꯂꯩꯔꯒꯦꯅ ꯇꯧꯔꯒ ꯂꯩꯌꯦꯗ ꯑꯩ ꯅꯥꯀꯨꯞꯇꯨꯁꯨ ꯍꯥꯞꯄꯤꯔꯛꯑꯦ ꯍꯥꯏꯗꯤ ꯄꯩꯁꯥꯗꯨꯁꯨ ꯑꯩꯅ ꯄꯤꯈꯤ ꯌꯥꯗ꯭ꯔꯦ ꯏꯃꯥꯟꯅꯕꯗꯨꯅ ꯄꯨꯂꯞ ꯄꯤꯈ꯭ꯔꯦ ꯌꯥꯔꯦ ꯑꯩ ꯄꯤꯒꯦ ꯑꯩ ꯄꯤꯒꯦ ꯄꯤꯒꯦꯅ ꯍꯥꯟꯅ ꯄꯩꯁꯥ ꯂꯣꯏ ꯇꯤꯡꯕꯤꯔꯦꯍꯥꯟꯁꯦ ꯑꯗꯨꯃꯥꯏꯅ ꯇꯧꯔꯒ ꯏꯕꯥꯅꯤ ꯍꯜꯂꯛꯃꯤꯟꯅꯔꯦ ꯑꯩꯈꯣꯏꯗ ꯑꯗꯨꯒ ꯃꯥꯏ ꯒꯥꯔꯤꯗꯣ ꯄꯨꯔ ꯑꯗꯨꯝ ꯆꯠꯈ꯭ꯔꯦ
ꯃꯥꯏ ꯅꯍꯥꯟ ꯀꯒꯥꯔꯤ ꯅꯣꯏꯗ ꯊꯝꯃꯃꯤꯔꯣ
ꯑꯥ ꯑꯩꯈꯣꯏ ꯊꯝꯕꯝꯃꯤꯅꯦ
ꯑꯣ ꯑꯗꯨ ꯅꯣꯏ ꯂꯩꯔꯛꯏꯦ ꯉꯥꯗꯤ ꯑꯥꯗ ꯃꯐꯝꯗꯩ ꯂꯩꯔꯛꯑꯦꯔꯥ ꯅꯠꯇ꯭ꯔꯒꯅ ꯅꯣꯏꯒꯤ ꯆꯪꯒꯝꯒꯤ ꯕꯖꯥꯔꯒꯤꯗꯤꯩ ꯂꯩꯔꯛꯏꯔꯦ ꯑꯗꯨꯝ ꯍꯥꯥ
ꯑꯣ ꯑꯗꯨꯃꯅꯅ ꯄꯩꯁꯥ ꯌꯥꯝ ꯂꯣꯏꯔꯝꯒꯅꯤ ꯆꯥꯛ ꯆꯥꯕ ꯆꯪꯉ ꯂꯨꯄꯥ ꯂꯤꯁꯤꯡ ꯑꯃ ꯆꯥꯇ꯭ꯔꯨꯛ ꯆꯥꯇ꯭ꯔꯦ ꯇꯔꯥꯅꯤ ꯀꯌꯥ ꯁꯤꯅ ꯆꯥꯔꯤꯅꯤꯀꯣ ꯑꯗꯨꯁꯨ ꯆ ꯀꯖꯇ
ꯅꯤꯡꯃꯤ ꯀꯦꯌꯥꯒꯦ
ꯃꯤꯈꯣꯏ ꯃꯤ ꯅꯤꯄꯥꯟ
ꯑꯗꯨ ꯃꯣꯏ ꯑꯇꯩ ꯈꯔ ꯈꯔ ꯈꯔ ꯈ ꯍꯥꯏꯅꯔꯛꯄ ꯀꯩꯝ ꯈꯥꯏꯅꯔꯛꯇꯕ
ꯄ ꯆꯥꯝꯔꯤ ꯀꯩꯅ ꯐꯥꯕꯛꯄꯅꯦ ꯀꯅꯥꯗꯤꯦ
ꯎꯝ
ꯈꯪꯖꯟꯅꯗ ꯎꯁꯟꯅꯗꯕ ꯉꯥꯛꯇ ꯑꯗꯨꯝ ꯇꯧꯋꯕ ꯑꯗꯒꯤ ꯏꯟꯁꯥꯡ ꯂꯩꯔꯛꯄꯗꯁꯨ ꯃꯣꯏꯅ ꯍꯤꯡꯖꯥꯡ ꯂꯩꯔꯛꯄꯗꯣ ꯍꯩꯇꯗꯅ ꯇꯥꯕ ꯑꯃꯛ ꯌꯥꯗꯦ ꯑ ꯂꯦꯝꯃꯒ ꯀꯔꯤꯩꯅꯣ ꯀꯔꯤ ꯆꯥꯔꯛꯏꯅꯣ ꯈꯪꯗꯦ
ꯍꯣꯏ ꯑꯗꯨꯅꯤ ꯁꯥ ꯂꯩꯕ ꯈꯣꯠꯄ ꯇꯧꯕ ꯍꯥꯏꯕꯁꯦ ꯐꯖꯅ ꯃꯨ ꯅꯝ ꯃꯐꯝ ꯈꯪꯕ ꯃꯐꯝꯗ ꯂꯩꯗꯗꯤ ꯌꯥꯔꯣꯏꯕꯀꯣ ꯃꯣꯏꯁꯦ ꯊꯣꯊꯣꯛ ꯂꯩꯁꯤꯕ ꯑꯣꯏꯔꯝꯒꯅꯦꯕ ꯑꯗꯩ ꯅꯣꯏꯒꯤ ꯌꯥꯝꯅ ꯆꯥꯛ ꯆꯥꯅꯁ ꯍꯧꯕ ꯑꯃ ꯑꯗꯩꯕꯨꯗꯤ ꯃꯥꯗꯤ ꯀꯆꯥꯥꯎꯣꯏ ꯀꯥ ꯍꯦꯟꯅ ꯁꯠꯇ꯭ꯔꯣ ꯃꯥꯅ ꯀꯨꯔꯝ ꯍꯧꯔꯤꯗꯣ
ꯎꯝ ꯃꯥꯅꯅꯦ ꯀꯩꯅꯣ ꯇꯧꯔꯤꯁꯦ ꯂꯩꯔꯒ ꯄꯔꯛꯏꯁꯦ ꯃꯣꯏꯅ ꯀꯣꯟꯅ ꯂꯥꯛꯏꯅꯦꯕ ꯑꯩꯈꯣꯏꯅ ꯍꯥꯟꯅ ꯆꯪꯂꯝꯃꯣ ꯆꯠꯂꯝꯃꯣꯅ ꯅꯨꯃꯤꯠ ꯇꯥꯗꯣꯔꯦꯅ ꯑꯩꯈꯣꯏ ꯂꯥꯛꯏꯗꯣ ꯑꯩꯈꯣꯏ ꯍꯦꯛ ꯌꯧꯕꯒ ꯃꯝꯃꯤꯕ ꯑꯗꯨꯅ ꯀꯩꯅꯣ ꯇꯧꯗꯦꯕ ꯃꯣꯏꯅ ꯀꯣꯟꯅ ꯂꯥꯛꯑꯀꯥꯟꯗ ꯄꯣꯠ ꯇꯣ ꯂꯩꯔꯒ ꯂꯥꯛꯑꯦ ꯑꯗꯨꯒ ꯄꯣꯠꯇꯣ ꯑꯩꯈꯣꯏꯒꯤ ꯀꯌꯥꯃꯥꯏꯅ ꯍꯥꯏꯗꯅꯣ ꯈꯪꯗꯦ ꯆꯥꯕꯗ ꯍꯥꯎꯔꯣꯏꯗꯕꯒꯤ ꯄꯣꯠꯇꯣ ꯑꯗꯨꯝ ꯃꯥꯜꯂꯦꯕ ꯎꯕꯗꯁꯨ ꯑꯗꯣ ꯀꯃꯥꯏꯅ ꯈꯤꯇꯁꯨ ꯌꯦꯡꯉ ꯈꯣꯠꯂ ꯂꯩꯔꯒꯦ ꯍꯥꯏꯗꯦꯕ ꯑꯗꯨꯒ ꯃꯑꯣꯡ ꯑꯗꯨ ꯊꯣꯡꯉꯤꯕ ꯃꯤꯗꯨꯅ ꯍꯩꯇꯕꯒꯤ ꯃꯥꯟꯗ꯭ꯔꯥ ꯊꯣꯡꯕ ꯃꯤꯗꯨꯅ ꯍꯩꯇꯕꯒꯤ ꯅꯠꯇꯦꯕ ꯃꯁꯥꯒꯤ ꯁꯥꯗꯨꯣ ꯆꯥꯕꯗꯣ ꯑꯗꯨꯝ ꯍꯥꯎꯗ꯭ꯔꯦꯕ ꯑꯩꯗꯒꯤ ꯃꯨꯟꯗꯕ ꯑꯣꯏ ꯀꯩꯕꯨ ꯑꯣꯏ ꯑꯩꯈꯣꯏ ꯀꯟꯁꯨ ꯀꯟꯁꯨ ꯀꯜꯂꯞ ꯀꯂꯞ ꯇꯧꯔꯤꯕꯀꯣ ꯄꯣꯁꯦ
ꯑꯁ ꯑꯗꯩ ꯂꯐꯨꯔꯣꯝꯝꯕꯗꯨꯅ ꯉꯔꯣꯝꯕ ꯃꯍꯤꯖꯣꯝ ꯖꯣꯝ ꯣꯝ ꯂꯥꯡꯉꯦ ꯃꯤꯁꯨ ꯌꯥꯝꯗꯕꯗꯨꯅꯀꯣ ꯂꯐꯨꯗꯣ ꯑꯗꯨꯝ ꯀꯪꯅ ꯃꯦꯠꯂꯒ ꯑꯗꯨꯝ ꯆꯥ ꯌꯥꯕꯗꯣ ꯑꯩꯃꯨꯛ ꯍꯥꯞꯄ ꯑꯃ ꯂꯣꯁꯤꯔꯣꯝꯗꯅ ꯆꯥꯅꯤꯡꯕ ꯑꯃꯝꯛ ꯌꯥꯎꯗꯕꯗꯣ ꯉꯥꯒꯨꯝꯕ ꯑꯃ ꯇꯥꯎꯔꯒ ꯆꯥꯔꯝꯕꯅ ꯀꯌꯥꯝ ꯐꯅꯤ ꯌꯦꯟꯖꯥꯡꯗꯣ ꯍꯧꯕꯗ ꯂꯩꯕ ꯂꯣꯏ ꯃꯥꯡꯕ ꯋꯥꯗ ꯑꯝꯁꯥꯕꯤꯗꯕꯜ
ꯀꯦꯖꯤ ꯃꯔꯤꯅꯤꯃꯤ ꯂꯧꯔꯤꯗꯗꯨꯁꯨ ꯌꯥꯝꯕ ꯄꯣꯠꯅꯦ ꯍꯥꯏ
ꯎꯝ ꯊꯃꯦ
ꯐꯔꯦ ꯐꯔꯦ ꯎꯝ ꯎ